ꯇꯔꯣ
ꯑ ꯇꯔꯦ ꯁꯤꯤꯗꯦ ꯅ ꯐꯩꯕ ꯑꯃꯦ ꯗꯨꯀꯥꯟꯗ ꯄꯩꯁꯥ ꯁꯨꯡꯐꯝ ꯐꯪꯗꯕ ꯄꯣꯠꯇ ꯄꯩꯁꯥ ꯁꯨꯡꯐꯝ ꯐꯪꯗꯕ ꯄꯣꯠꯇꯨ ꯋꯥꯔꯤ ꯁꯥꯟꯅꯗꯁꯤ ꯁꯥꯟꯅꯕ ꯐꯩꯕ ꯃꯊꯪꯅꯦ ꯐꯣꯟ ꯇꯧꯅꯤꯡꯉꯗꯤ ꯁꯤꯗ ꯑꯗꯨꯝ ꯇꯧꯔꯛꯑꯣ ꯑꯃꯗ ꯁꯤꯅꯔ ꯑꯣꯏꯁꯕ
ꯑ
ꯚꯔꯤ ꯑꯦꯚꯔꯤ ꯋꯥ ꯑꯦꯚꯔꯤ ꯋꯥꯣꯏ ꯑꯔꯟ ꯇꯧꯔꯔꯤ ꯅ
ꯃꯥꯔ ꯃꯥꯔ ꯁꯃꯦ ꯁꯃꯦ ꯑꯕꯤ ꯁꯀꯗ ꯑꯩꯈꯣꯏ ꯃꯥꯁꯨ ꯀꯕꯛꯀꯤ ꯂꯦꯚꯦꯟꯗꯅꯦꯕ ꯂꯩꯔꯤꯁꯦ
ꯈ ꯍꯖ ꯄꯣꯦ ꯇ
ꯁꯦ ꯁꯤꯗꯤꯩ ꯑꯩ ꯈꯪ ꯈ ꯏꯃꯥꯟꯅꯕ ꯊꯦꯡꯅꯕ ꯈꯨꯗꯤꯡ ꯍꯥꯞꯍꯜꯂꯦ ꯇꯧꯕ ꯏꯁꯀꯤꯝ ꯑꯃ ꯂꯩꯔꯦ ꯍꯥꯏ ꯑ
ꯍꯣꯏ ꯅꯕꯨꯨ ꯁꯨꯃꯥꯏ ꯐꯥꯉꯦ ꯃꯤꯦꯅꯤꯖꯦ ꯑꯗꯨꯗꯤꯁ ꯍꯦ ꯌꯥꯝ ꯐꯒꯝ ꯑꯗ ꯁꯤ ꯁꯤ ꯋꯥꯔꯤꯁꯤꯦ ꯇꯧꯕ ꯌꯥꯕ ꯋꯥꯔꯤꯗꯤ ꯅꯠꯇꯦ
ꯃꯥꯅꯦ ꯃꯥꯅꯦ ꯋꯥꯟ ꯋꯥꯟ ꯁꯤꯛꯁ ꯄ꯭ꯔꯣꯁꯦꯁꯤꯡ ꯇꯧꯔ ꯋꯥ ꯋꯥꯟ ꯋꯥꯟ ꯁꯤꯛꯁ ꯈꯛꯇ ꯇꯧꯔꯤꯁꯤꯦ ꯀꯩꯒꯤ
ꯑꯗꯨꯝ ꯅꯪꯒꯤ ꯆꯀꯤꯡ ꯆꯦꯛꯀꯤꯡꯗꯣ ꯆꯦꯛꯀꯤꯡꯗꯣ ꯑꯃꯒ ꯑꯃ ꯑꯅꯤ ꯇꯧꯕꯗ ꯉꯥꯏꯔꯤ ꯑꯣꯅꯦꯕꯀꯣ
ꯑꯥ
ꯑꯗꯨ ꯁꯨꯝ ꯇꯧꯔꯛꯑꯈꯤꯅꯦ ꯑꯗꯨꯒ ꯅꯪꯗꯣ ꯁꯨꯝ ꯌꯥꯝꯃꯛꯈꯤꯅꯦ ꯑꯗꯨꯒ ꯎ ꯈꯔꯒ ꯄꯨꯂꯞ ꯆꯪꯀꯗꯦ
ꯑꯣ ꯄ꯭ꯔꯣꯁꯦꯁꯤꯡꯁꯤ ꯇꯧꯔꯤꯁꯤꯗꯤ ꯁꯣꯏꯗꯕꯤ ꯆꯪꯉꯛꯗꯕꯅꯦꯕꯗꯣ
ꯎꯝ ꯄꯣꯆꯦꯁꯤꯡꯕꯨ ꯇꯧꯕ ꯑꯩ ꯑꯗꯨꯝ ꯆꯪꯉꯤꯍ ꯊꯥꯎꯖꯟ ꯐꯣꯔ ꯍꯟꯗ꯭ꯔꯦꯗ ꯆ
ꯁ ꯑꯩ ꯁꯤꯗ ꯊ꯭ꯔꯤ ꯊꯥꯎꯖꯟ ꯃꯨꯛꯇꯤ ꯂꯩꯔꯤꯅꯦꯕꯀꯣ ꯁꯤꯗꯥꯟꯈꯩꯒꯤ ꯑꯃꯨꯛ ꯁꯥ ꯑꯩ
ꯊ꯭ꯔꯤ ꯊꯥꯎꯖꯟ ꯈꯨꯠꯇ ꯂꯩ ꯈꯨꯨ ꯈꯗ ꯍꯥꯏ
ꯑꯣꯏꯅꯦ ꯆꯨꯝꯃꯦ ꯚꯛꯇꯔ ꯚꯕꯤꯛꯇꯔꯁꯨ ꯀꯣ ꯇꯧꯔ ꯍꯥꯞꯍꯜꯂꯒꯦ ꯁꯤꯁꯦ
ꯅꯪꯒꯤ ꯂꯥꯏꯔꯕ ꯅꯃꯥꯟꯅꯕꯁꯤꯡꯗꯨꯣ ꯍꯧꯅꯔꯣ ꯑꯗꯨꯒ
ꯑꯁ ꯃꯥꯔꯤ ꯂꯩ ꯃꯥꯔ ꯇꯧꯒꯁꯦ ꯂꯤꯗꯔ ꯐꯣꯟ ꯇꯧꯁꯜꯂꯤ ꯇꯩꯁꯦ ꯑꯩ ꯀꯛꯊꯜꯂꯑꯣ ꯀꯩꯅꯣ ꯇꯧꯒ
ꯒꯣꯏ ꯁꯤ ꯀꯜ ꯐ
ꯑꯦ ꯀꯛꯊꯠꯄꯗꯤ ꯀꯩꯅꯣꯅꯤ ꯂꯤꯗꯔꯗ ꯀꯛ ꯂꯤꯗꯔꯒꯤꯗꯣ ꯀꯛꯊꯠꯀꯦ ꯍꯥꯏꯕ
ꯉꯥꯎ ꯃꯁꯦꯁꯕ ꯃꯥꯥꯏ ꯆ ꯆꯕ ꯖꯕ ꯃꯥꯒꯤꯁꯨ ꯐꯥꯏꯂ ꯀꯝꯄ꯭ꯂꯤꯠ ꯇꯧꯔꯔꯤꯅꯦ
ꯑꯥ
ꯅꯪꯅ ꯃꯉꯣꯟꯗ ꯇꯧꯕ ꯌꯥꯔꯅꯦꯕ ꯃꯥꯅꯗꯤ ꯅꯪꯉꯣꯟꯗ ꯇꯧꯕ ꯌꯥꯗꯕꯗꯣ ꯑꯗꯨ ꯇꯧꯣ ꯃꯥꯏꯒꯕꯨ ꯄꯥꯏꯕ ꯀꯝꯄ꯭ꯂꯦꯟꯇ ꯇꯧꯍꯜꯂꯣ ꯑꯗꯨꯒ ꯅꯪ ꯐꯣꯟ ꯇꯧꯁꯜꯂꯛꯑꯣ ꯃꯣꯟ
ꯇꯁꯝꯗ ꯑꯗꯨꯒ ꯇꯥꯛ ꯁꯥꯞꯄꯩꯗꯗꯤ ꯀꯩꯅꯣ ꯇꯧꯗ꯭ꯣꯏꯕ
ꯇ ꯍꯥꯞꯄꯩꯗꯨꯅ ꯑꯩ ꯂꯥꯛꯑꯀꯥꯟꯗꯝ ꯍꯥꯔꯛꯦꯕ ꯑꯗꯨꯗꯣ ꯍꯥꯞꯠꯂꯛꯀꯦꯕ ꯑꯩꯅꯣ
ꯎꯝ ꯃꯊꯪꯒꯤ ꯇꯥꯛꯁꯤꯅ ꯀꯩ ꯑꯣꯏꯗꯨꯖꯥꯅꯣ
ꯈꯪꯗꯦ ꯀꯩꯅꯣ ꯑꯗꯨꯗꯤ ꯑꯩ ꯒꯨꯞꯇ ꯍꯥꯄꯛꯀꯤꯅ ꯅꯪ ꯅꯪ ꯌꯥꯎ ꯣꯃꯠꯇ
ꯌꯥꯎꯗꯦ
ꯌꯦꯡꯒꯤꯁꯦ ꯌꯥꯎꯗꯕ ꯀꯔꯤꯌꯥꯒꯤ ꯒ꯭ꯔꯨꯞꯇ ꯁꯗꯦ ꯀꯔꯤ ꯌꯥꯒ ꯃꯦꯝꯕꯔꯁ ꯋꯥꯟ ꯁꯤꯛꯁꯇꯤ ꯑꯩꯠ ꯂꯩ ꯎꯝ ꯑꯜꯕꯥꯠ ꯀꯖꯤꯌꯥꯔꯤ
ꯌꯥꯎꯔꯤ ꯚꯥꯕꯨꯡ ꯃꯆꯥꯁꯨ ꯌꯥꯎꯋꯅꯦ ꯖꯄꯥꯟꯗꯪ ꯌꯥꯎꯏꯁꯤꯗꯤ ꯁꯦꯔꯥꯟ ꯇꯨꯔꯥꯟ
ꯑꯩ ꯀꯩ ꯒ꯭ꯔꯨꯞ ꯋꯥꯆꯦꯞ ꯒ꯭ꯔꯨꯞꯇ ꯌꯥꯎꯁꯨ ꯌꯥꯎꯗꯦꯗꯣ ꯀꯩ ꯒ꯭ꯔꯨꯞꯅ ꯍꯥꯏꯥꯏꯁꯤꯕꯣ
ꯥꯎ ꯁꯤꯗ ꯀꯥꯔꯤ ꯑꯦ ꯊꯖꯁꯤ
ꯈꯔꯦꯅ ꯍꯥꯏꯁꯤꯕ ꯑꯩ ꯏꯁꯥ ꯈꯪꯗꯕ ꯌꯥꯎꯋꯦ ꯍꯥꯏꯁꯦ
ꯑꯩꯅ ꯍꯥꯞꯀꯩꯗꯣ ꯊꯤꯌꯨ ꯀꯦ ꯑꯦ ꯑꯥꯔ ꯋꯥꯏ ꯑꯦꯅ ꯒ꯭ꯔꯨꯞꯇꯣ
ꯁꯝꯇꯟ ꯅꯝꯕꯔ ꯑꯃꯗ ꯑꯣꯏꯔꯩꯅ ꯍꯥꯞꯄꯤ ꯁꯤꯛꯁ ꯗꯕꯜ ꯖꯤꯦꯔꯣ ꯅꯥꯏꯟ ꯇꯧꯕ ꯅꯝꯕꯔ ꯁꯣꯏ ꯑꯣꯏꯔꯕꯅꯤꯅ ꯍꯥꯞꯄꯤꯗꯨꯣ
ꯀꯔꯝꯕꯅꯣ ꯅꯠꯇꯦ ꯖꯤꯔꯣ ꯖꯤꯔꯣ ꯐꯣꯔ ꯂꯣꯏꯕꯁꯤꯅꯤ ꯖꯄꯥꯟ ꯀꯩꯅꯣ
ꯌꯥꯎꯗꯦ ꯁꯥꯥꯝꯁꯨ ꯑꯩ
ꯁꯤꯗꯤ ꯌꯥꯎꯏꯅꯦ ꯁꯤ ꯃꯤ ꯒ꯭ꯔꯨꯞꯀꯤ ꯃꯦꯝꯕꯔꯁꯤꯗ ꯅꯪ ꯌꯥꯎꯔꯤꯌꯦꯕ
ꯅꯉꯣꯟꯗ ꯑꯩꯅ ꯐꯥꯒꯤ ꯇꯧꯒꯗ꯭ꯔꯕꯅꯦ
ꯊ ꯊꯣꯛꯏꯗꯅ ꯃꯤꯡꯊꯣꯛꯏꯁꯤ ꯇ ꯖꯄꯥꯟ ꯕꯩꯇ꯭ꯔꯤ ꯑꯦꯕꯥꯎꯠ ꯕꯩꯇ꯭ꯔꯤ
ꯑꯩ ꯀꯩꯕꯨꯣ ꯐꯥꯏꯅ ꯊꯕꯦ
ꯎꯝ ꯔꯣꯅꯥꯜꯗꯣꯒꯤ ꯂꯩꯁꯤꯗꯤ ꯁꯤꯗ
ꯎꯝ ꯔꯣꯅꯥꯜꯗꯣ ꯂꯩꯕꯗꯨꯗꯤ ꯃꯤꯅ ꯅꯝꯕꯔ ꯑꯃꯅꯦ ꯍꯥꯏꯔꯒ
ꯖꯤꯔꯣ ꯖꯤꯔꯣ ꯐꯣꯔꯅ ꯂꯣꯏ ꯍꯥꯏꯕ
ꯑꯩꯁꯨꯁꯨ ꯐꯨꯜ ꯍꯔ ꯂꯅꯥ ꯑꯗꯨ ꯂꯩ
ꯑꯣ ꯊ꯭ꯔꯤ ꯁꯤꯛꯁ ꯊ꯭ꯔꯤꯅ ꯑꯃꯨꯛ ꯂꯣꯏ ꯂꯩꯔꯝꯃꯤꯃꯦꯁ ꯑꯃꯨꯛ ꯖꯤꯔꯣ ꯖꯤꯔꯣ ꯐꯣꯔ ꯂꯩꯍꯧꯕꯅꯤ
ꯑꯣ ꯑ‌ꯣ ꯄ ꯆꯩꯗꯤ
ꯑꯥ ꯍꯥꯞꯄꯛꯀꯦ ꯑꯟꯏꯟꯇꯦꯜꯂꯤꯖꯦꯕꯜ
ꯇꯝ ꯋꯥꯟ ꯁꯗ ꯇꯨ ꯐꯣꯔꯇꯤꯁꯤ ꯀꯅꯥꯗꯩꯅꯣ
ꯇꯨ ꯐꯣꯔꯇꯤꯗꯨꯅ ꯀꯩꯅꯣ ꯋꯥꯔꯤ ꯁꯥꯟꯅꯕꯩꯅꯤ
ꯋꯥꯔꯤ ꯁꯥꯟꯅꯕꯩꯁꯨ ꯆꯪꯉꯑꯕꯣ ꯍꯥꯏꯁꯦ
ꯋꯥꯔꯤ ꯁꯥꯟꯅꯕꯩ ꯆꯪꯕ ꯍꯧꯔꯛ ꯈ꯭ꯔꯝꯅꯤ ꯑꯩꯉꯣꯟꯗ
ꯁꯥ ꯃꯣꯏ ꯄꯅꯤꯗꯤ ꯐꯪꯉꯤ ꯁꯝꯁꯣꯏ ꯀꯥꯌꯥꯗ ꯑꯟꯏꯟꯇꯦꯜꯂꯤꯖꯦꯕꯜ ꯑꯣ ꯁꯤꯖꯟꯒꯨꯞꯆꯁꯦ ꯌꯦꯡꯁ
ꯑ ꯌꯥꯔꯕ
ꯌꯥꯎꯔꯦ ꯌꯥꯎꯔꯦ
ꯑꯥ ꯑꯗꯨ ꯄꯣꯠꯇꯣ ꯇꯧꯔꯣ ꯑꯗꯨꯅꯤ ꯂꯣꯏ ꯄꯥꯎꯏꯁꯤ ꯂꯥꯛꯑꯅꯤ ꯍꯧꯖꯤꯛ
ꯕꯥꯥꯕꯨꯖꯨ ꯌꯥꯎꯔꯤꯌꯦ
ꯐꯝꯍꯝ ꯌꯥꯎꯕꯅꯤ
ꯕꯥ ꯥꯖ ꯄ ꯅ ꯌꯥ ꯔꯣꯝꯃꯤꯌꯣ ꯗꯣꯞꯁꯟ ꯌꯥꯎꯋꯦ ꯑꯗꯒꯤ ꯑꯩ ꯁꯦꯞ ꯇꯧꯗ ꯀꯅꯥ ꯀꯅꯥ ꯌꯥꯎꯋꯦ
ꯑꯝ
ꯀꯥꯔꯤꯌꯥ ꯁꯤ ꯌꯥꯕꯦ ꯃꯤꯂꯁ ꯉꯜꯂꯤꯉꯩ ꯈꯪꯍꯧꯗ꯭ꯔꯤꯁꯦ ꯀꯩꯒꯤꯅꯣ ꯑꯩꯅ ꯑꯟꯑꯣꯗꯤꯕꯜ
ꯎꯝ ꯉꯟ ꯑꯩꯅ ꯍꯥꯏꯔꯦ ꯅꯣꯏꯅ ꯇꯧꯗꯦ
ꯑꯩꯅ ꯑꯩ ꯊꯥꯁꯨ ꯊꯥꯖꯗꯕ ꯍꯥꯏꯇꯥꯔꯦ ꯅꯪ ꯄꯩꯁꯥꯗꯨ ꯑꯗꯨꯗꯩꯁꯦ ꯏꯇꯥꯎ ꯑꯩ ꯆꯪꯉꯦ ꯍꯥꯏꯕ ꯅꯨꯃꯤꯠꯇꯩꯗꯤ ꯊꯥꯖꯔꯦ ꯄ꯭ꯔꯣꯁꯦꯁꯤꯡ ꯇꯧꯔꯤ ꯍꯥꯏꯕꯗꯣ ꯑꯩ ꯊꯥꯖꯗꯕ ꯍꯥꯏꯇꯥꯔꯦ
ꯌꯥꯔꯣꯏ ꯌꯥꯔꯣꯏ ꯑꯩ ꯑꯩ ꯑꯗꯨ ꯃꯇꯨꯡ ꯊꯕꯛꯁꯦ ꯑꯩꯅ ꯁꯨꯡ ꯁꯨꯡꯇꯧꯗ ꯑꯩ ꯁꯤꯁꯦ ꯊꯕꯛꯁꯦ
ꯑꯥ
ꯑꯩꯉꯣꯟꯗ ꯍꯥꯏꯔꯛꯑꯝꯕ ꯀꯨꯏꯔꯦꯕ
ꯑꯥ
ꯃꯃꯥꯡ ꯆꯍꯤ ꯍꯥꯏꯔꯛꯑꯝꯕꯅꯦꯕ ꯑꯝ ꯍꯥꯞꯄꯣꯏ ꯅꯪ ꯑꯗꯨꯝ ꯌꯥꯕꯅꯦ ꯁꯨꯝ ꯇꯦꯛꯇꯦꯛ ꯁꯤꯖꯤꯟꯅꯧ ꯌꯥꯕꯅꯦ ꯑꯩ ꯅ ꯅꯣꯏ ꯋꯥꯊꯤ ꯋꯥꯔꯦꯝ ꯇꯧꯔꯛꯀꯅꯣꯅ ꯑꯩꯟ ꯊꯤꯟ ꯉꯥꯛꯊꯠ ꯄꯤꯔꯨꯔꯦ ꯑꯗꯨꯁꯨ ꯑꯃꯨꯛ
ꯀꯅꯥꯗꯅꯣ ꯍꯥꯏꯖꯦ
ꯀꯩꯅꯣꯅ
ꯑꯥ
ꯍꯥꯏꯌꯣ ꯅꯍꯥꯟ ꯏꯃꯥꯟꯅꯕ ꯑꯃꯅ ꯑꯁꯤ ꯍꯥꯞꯄꯨꯁꯤ ꯁꯤꯗꯨ ꯇꯧꯔꯅ ꯐꯣꯟ ꯇꯧꯔꯛꯀꯦꯅ ꯍꯥꯥ ꯐꯣꯟ ꯑꯅ ꯍꯥꯞꯈꯤꯕ ꯍꯥꯏ ꯇꯥꯏ ꯑꯗ ꯁꯨꯝ ꯁꯥꯟꯅꯒꯤꯕꯗꯨꯗ ꯑꯗꯨꯃꯥꯏꯅ ꯇꯧꯕ ꯍꯥꯏ ꯑꯩꯁꯨ ꯑꯩꯁꯨ ꯈꯪ ꯀꯥꯟꯗꯅꯦꯕ ꯑꯩꯟ ꯊꯥꯔꯛꯏꯗꯨ
ꯁꯤ ꯂꯤꯗꯔꯁꯨ ꯑꯁ ꯐꯣꯟ ꯂꯣꯏꯔ ꯐꯣꯟ ꯇꯧꯔꯣ ꯍꯥꯏꯁꯤ ꯃꯥ ꯏꯟꯇꯔꯦꯁꯇꯤꯡ ꯊꯤ ꯂꯩꯔꯤꯌꯦ
ꯑꯝꯍꯝꯍꯝꯍꯝ
ꯅꯪꯒꯤ ꯅꯪꯅꯒ ꯇꯛ ꯆꯪꯉꯛꯄꯗꯣ ꯑꯗꯨꯗꯅꯦ ꯃꯥꯅ ꯏꯟꯇꯔꯦꯁꯇꯤꯡ ꯌꯥꯝ ꯑꯣꯏꯔꯤꯁꯦ
ꯎꯝ ꯑꯩꯒꯤ ꯏꯁꯀ꯭ꯔꯤꯟ ꯁꯣꯠꯇꯨ ꯊꯥꯖꯜꯂꯨ ꯃꯣꯟꯗ
ꯊꯥꯖꯟꯒꯦ
ꯑꯗꯨꯅ ꯑꯃꯨꯛꯀ ꯍꯦꯟꯅ ꯏꯟꯇꯔꯦꯁꯇꯤꯡ ꯑꯣꯏꯖꯔꯅꯤ
ꯍꯥ ꯀꯩꯅꯣ ꯇ ꯇꯨ ꯐꯣꯔꯇꯤ ꯍꯥꯟꯅ ꯆꯪꯉꯛꯏꯁꯤ ꯀꯩꯒꯤꯅꯣ
ꯈꯪꯗꯗ꯭ꯦ ꯀꯩꯒꯤꯅꯣ ꯑꯩ ꯍꯪꯈꯤꯕꯅꯤ ꯀꯩꯒꯤꯅꯣꯅ ꯀꯥꯏ ꯏꯅꯨ ꯈꯥꯡꯪꯗꯦ ꯄꯖꯦ
ꯍꯧꯖꯤꯛ ꯄ꯭ꯔꯣꯁꯦꯁꯤꯡ ꯇꯧꯕ ꯅꯪ ꯀꯌꯥꯃꯨꯛ ꯂꯩꯔꯤꯦ
ꯄ꯭ꯔꯣꯁꯦꯗ ꯑꯥꯏꯠꯇꯤ ꯁꯦꯚꯦꯟꯗ ꯇꯧꯔꯤꯗ
ꯑꯗꯨꯗ ꯑꯗꯨꯗꯤ ꯑꯩꯅ ꯍꯦ ꯌꯥꯝꯅ ꯑꯩꯗꯤ ꯋꯥꯟ ꯋꯥꯟ ꯁꯤꯛꯁ ꯄꯣꯏꯟ ꯁꯝꯊꯤꯡꯅꯤ ꯇꯧ ꯁꯤꯗ ꯑꯩꯈꯣꯏ ꯁꯤꯗꯁꯨ ꯍꯥ ꯐꯟꯕ ꯌꯥꯅꯤ ꯁꯤꯗꯤ
ꯍꯥ ꯐꯂꯣ ꯍꯥ ꯐꯂꯣ
ꯍꯥꯥ
ꯑ ꯂꯣꯎ
ꯁꯤꯗꯤ ꯊꯃꯣꯏ ꯊꯕꯛ ꯂꯩꯇꯕ ꯃꯣꯏꯒꯤꯗꯤ ꯅꯨꯡꯉꯥꯏꯖꯗꯣꯏꯕꯁꯤꯗꯤ
ꯎꯝ
ꯃꯊ ꯍꯌꯦꯡ ꯋꯥꯛꯀꯤꯡ ꯆꯠꯔꯝꯕꯗ ꯆꯦꯜꯂꯒ ꯍꯥꯞꯄꯒꯦ
ꯅꯪꯅ ꯇꯧꯔꯁꯨ ꯌꯥꯏꯅꯦ ꯑꯗꯨꯗꯤ
ꯑꯩꯅ ꯇꯧ ꯑꯩꯈꯣꯏꯕꯥꯗ ꯋꯥꯔꯤ ꯁꯥꯟꯅꯟꯒꯦ
ꯍ
ꯊꯕꯛꯁꯦ ꯑꯩꯈꯣꯏ ꯃꯖꯥ ꯑꯩꯈꯣꯏ ꯃꯥꯒꯤ ꯐꯣꯟꯗꯁꯨ ꯀꯥ ꯍꯥꯞꯆꯤꯜꯂ ꯐꯣꯟ ꯇꯧꯕꯗ ꯋꯥꯔꯤ ꯁꯥꯟꯅꯕꯗ ꯑꯗꯨꯗꯩ ꯃꯥꯒꯤ ꯁꯥꯟꯅꯖꯔꯦ
ꯑꯩꯗ ꯅꯥꯟ ꯍꯥꯄꯅꯅ
ꯑꯩ ꯍꯥꯞꯆꯤꯟꯒꯦ ꯈꯪꯉꯦ ꯑꯅꯤꯗꯩ ꯑꯦꯀꯥꯎꯟ ꯑꯅꯤ ꯇꯧꯒꯦ ꯈꯪꯉꯤ ꯈꯃꯥꯗꯦꯖꯍꯥ ꯄꯕꯥ
ꯄꯨ ꯉꯕ
ꯍꯣꯔꯦꯟ ꯉꯥꯕ ꯕꯤꯦꯔꯥꯅꯤꯀꯣ ꯃꯗꯨꯃꯤꯗꯣ ꯁꯤꯗꯩ ꯅꯤꯔꯦ ꯆꯥꯅꯤꯁꯨ ꯅ ꯀꯁꯨ
ꯎꯝ
ꯎ ꯁꯃꯥꯟꯗꯁꯨ ꯃꯥꯏ ꯑꯦꯟꯗ꯭ꯔꯣꯏꯗ ꯑꯃ ꯂꯩꯃꯦ ꯑꯗꯨꯗ ꯐꯣꯟ ꯇꯧꯔꯒ ꯍꯥꯏꯐꯦꯠꯇ ꯍꯪꯈꯤ ꯕꯤꯛꯇꯔꯗꯁꯨ ꯍꯧꯖꯤꯛ ꯇꯧꯔꯒꯦ ꯑꯗꯨꯒ ꯑꯩꯗꯤ ꯁꯨꯝꯕꯩ ꯕꯥꯏ ꯍꯧꯗꯣꯛꯄꯁꯦ ꯑꯩꯅ ꯒꯨꯁ ꯑꯅ ꯑꯦꯞ ꯑꯃ ꯍꯥꯏꯔꯨꯔꯦꯕꯀꯣ ꯑꯗꯩ ꯃꯤꯁꯦ ꯑꯩ ꯍꯥꯏ ꯇꯜ
ꯑ ꯨꯁꯇꯗꯤ
ꯞꯁꯟꯅꯖꯤꯅꯦꯕ ꯚꯥꯏ ꯀꯃꯥꯏꯅ ꯍꯥꯏꯔꯛꯀꯦ ꯀꯥꯏꯁꯦ ꯚꯥꯏ ꯅꯪ ꯄꯩꯁꯥ ꯇꯥꯅꯤꯡꯕ꯭ꯔꯥ ꯍꯪꯉꯤ ꯄꯩꯁꯥꯒ ꯊꯣꯛꯇ꯭ꯔꯤꯉꯩ ꯇꯥꯟꯖꯥꯗ ꯄꯩꯁꯥ ꯇꯥꯅꯤꯡꯕ꯭ꯔꯥ ꯍꯥꯡꯖꯜꯂꯛꯑꯦ ꯁꯥꯖꯥꯗꯤ ꯗꯤꯞꯁꯟꯅ ꯍꯥꯥꯛꯄꯅꯦꯕ ꯑꯩꯩꯅ ꯀꯃꯥꯏꯅ ꯇꯥꯅꯤꯡꯗꯦ ꯀꯃꯥꯏꯅ ꯇꯧꯕ ꯑꯩꯁꯨ ꯏꯟꯇꯔꯦꯁꯇꯤꯡꯒ ꯊꯤ ꯂꯩꯕ ꯁꯤꯗ ꯃꯌꯥꯡ ꯅꯨꯄꯤ ꯑꯃꯅ ꯁꯨꯃꯥꯏꯅ ꯍꯥꯏꯔꯛꯀꯅꯤ ꯈꯣꯠꯀꯅꯤ ꯍꯥꯏꯔꯒ ꯇꯥ ꯑꯍꯥꯟꯕ ꯑꯃꯅꯤ ꯁꯨꯝꯕ ꯑꯃ ꯏ ꯁꯨꯠꯇ ꯀꯥꯕꯅꯤ
ꯅꯤꯁꯥꯅꯤꯗ ꯃꯣꯏꯗꯤ ꯁꯤꯗꯤ ꯅꯪꯅꯤ ꯑꯗꯨꯗꯤ ꯄꯩꯁꯥ ꯊꯥꯗꯕꯅꯤꯅ
ꯑꯥ
ꯁꯤꯅꯤ ꯁꯦꯟ ꯁꯅ ꯊꯥꯗꯗ ꯄꯠꯇꯣ
ꯃꯥꯅ ꯁꯤꯗꯤ ꯌꯥꯏꯌꯦꯦ ꯊꯕꯛ ꯑ ꯄꯤꯔꯤꯗꯅ ꯁꯤꯗ
ꯑꯗꯨꯅꯦ ꯃꯣꯏꯁꯤꯗ ꯑꯩꯅ ꯒꯨꯒꯜ ꯌꯦꯡꯀꯥꯟ ꯊꯣꯛꯏꯁꯦ
ꯎꯝ
ꯑꯩꯈꯣꯏꯒꯤ ꯁꯦꯟ ꯄꯥꯏꯖꯗꯕ ꯔꯨꯔꯦꯜꯒꯤ ꯂꯣ ꯏꯟꯀꯝ ꯑꯣꯏꯕ ꯀꯥꯡꯕꯨꯗꯨꯗ ꯀꯩꯅꯣ ꯄꯤꯕꯅꯦ ꯍꯦꯅ ꯐꯥꯏꯅꯥꯟꯁꯤꯌꯦꯜ ꯁꯞꯄꯣꯔꯠ ꯄꯤꯕꯅꯦꯅ ꯑꯗꯨꯃꯥꯏꯅ ꯊꯣꯛꯑꯦꯕ
ꯑꯥ
ꯑꯗꯨꯝ ꯑꯦ ꯑꯥꯏꯒꯤꯁꯨ ꯁꯦꯝꯖꯔꯦ ꯎꯝ ꯀꯝꯄꯦꯅꯤꯁꯨ ꯀꯥꯟꯅꯖꯔꯦ ꯑꯩꯈꯣꯏꯁꯨ ꯀꯥꯟꯅꯖꯔꯦ
ꯇꯥꯛꯁ ꯂꯤꯁꯤꯡ ꯑꯍꯨꯝꯒꯤ ꯇꯥꯛꯁꯅꯦꯕꯀꯣ ꯁꯤꯁ ꯑꯩ ꯁꯤꯗꯩ ꯄ꯭ꯔꯣꯔꯇꯤꯟ ꯇꯣ ꯁꯤꯗ ꯑꯗꯨ ꯂꯩꯔꯒ ꯃꯩ ꯁꯦꯝꯃ ꯂꯩꯔꯔꯦ ꯑꯩꯁꯨ ꯂꯤꯗꯔꯒꯤ ꯄ꯭ꯔꯣꯐꯥꯏꯜꯗꯣ ꯑꯝꯇ ꯁꯦꯝꯃꯒꯦ ꯑꯗꯨꯣ ꯕꯤꯛꯇꯔꯗꯨꯁꯨ ꯐꯣꯟ ꯇꯧꯁꯜꯂꯒ ꯕꯤꯛꯇꯔꯗꯤ ꯂꯥꯏꯔꯤꯛ ꯄꯥꯑꯕꯅꯤꯅ ꯑꯁꯪ ꯃꯇꯝꯗ ꯍꯥꯏꯐꯦꯠ ꯇꯧꯍꯜꯂꯤ ꯃꯥꯖꯗ ꯁꯤꯖꯤꯦꯜꯒꯤ ꯕꯣꯟꯗꯗꯤ ꯑꯗꯨꯖꯨꯕ ꯑꯁ ꯏꯇꯣ ꯀꯩꯗ ꯕꯣꯟꯗ ꯀꯧ ꯑꯩꯈꯣꯏꯗ ꯂꯩꯔꯤꯕ ꯕꯣꯣꯟꯒꯤ ꯑꯥꯏ ꯀ꯭ꯌꯨꯁꯤꯗꯤ ꯃꯑꯣꯡ ꯑꯃꯅꯦ ꯀꯌꯥ ꯍꯥꯏꯕꯗ ꯑꯩ
ꯁꯤꯂꯥꯁꯤꯠ ꯑꯃꯒ ꯄ꯭ꯔꯣꯇꯤꯟ ꯑꯃꯒ ꯑꯩ ꯂꯩꯔꯒꯦ ꯃꯁ ꯃꯊꯪ ꯂꯧ ꯁꯤꯖꯟꯁꯤꯗꯤ ꯈꯔ ꯇꯧꯈꯤ
ꯀꯣꯆꯤꯡ ꯑꯃ ꯌꯥꯎꯋꯦ ꯇꯧꯅꯦ ꯑꯩꯁꯨꯦ
ꯅꯦꯠꯀꯤ ꯅꯦꯠꯁꯤ ꯍꯅꯁꯦ ꯂꯨꯖꯔꯣ
ꯍꯥ
ꯃꯤꯠꯁꯦ ꯂꯨꯕ꯭ꯔꯣ
ꯑꯔꯦ ꯍꯥꯏꯕꯗꯤ ꯑꯣꯏꯗꯤ ꯆꯄ
ꯑꯣ ꯔꯥꯏꯕ ꯑꯣꯏꯣꯏ ꯇꯄ
ꯑꯩꯅ ꯄꯤ ꯇꯧ ꯌꯥꯗꯅꯤ
ꯀꯩꯅꯄꯤꯤ ꯇꯋꯥꯗꯗꯤ
ꯄꯤ ꯇꯧꯁꯤ ꯇꯧꯔꯦ ꯄꯤ ꯇꯧ ꯌꯥꯗ꯭ꯔꯦ ꯄꯦꯠ ꯇꯧ ꯌꯥꯗꯁꯤ ꯀꯩꯒꯤꯅꯣ